ꯇꯥꯕꯔꯣ ꯏꯇꯥꯥꯎ
ꯇꯥꯏꯌꯦ ꯇꯥꯏꯌꯦ
ꯌꯨꯝꯗ꯭ꯔꯣ
ꯌꯨꯝꯗ ꯅꯠꯇ꯭ꯔꯗꯤ ꯀꯗꯥꯏꯗ ꯑꯣꯏꯗꯣꯏꯅꯣ
ꯀꯣꯛ ꯇꯧꯔꯛꯄꯔꯣ
ꯎꯝ
ꯈꯣꯏ ꯑꯩꯈꯣꯏ ꯀꯦ ꯑꯦꯐ ꯁꯤ ꯀꯣꯜ ꯇꯧꯔꯛꯄ꯭ꯔꯣ ꯅꯪꯉꯣꯟꯗ
ꯇꯧꯔꯛꯑꯦ
ꯀꯩ ꯍꯥꯏꯒꯦ ꯊꯕꯛ ꯆꯠꯂꯨꯁꯤ ꯍꯥꯏꯅ ꯃꯥꯅꯗꯤ
ꯍꯣꯏ ꯍꯥꯏꯌꯦ
ꯑꯗꯨ ꯅꯪ ꯆꯠꯀꯦꯔꯣ ꯆꯠꯂꯣꯏꯔꯣ
ꯑꯁ ꯑꯩꯅꯗꯤ ꯃꯉꯣꯟꯗ ꯍꯥꯏꯕꯤꯈꯤꯕꯅꯦ ꯑꯩ ꯁꯤꯀꯤꯐꯥꯎ ꯂꯩꯇꯦꯅ
ꯑꯗꯨ ꯃꯥꯁꯨꯅꯤꯒꯅꯤ ꯍꯥꯏ ꯍꯥꯏ ꯂꯩꯌꯦꯅꯦ
ꯍꯥꯥ
ꯃꯥꯁꯨ ꯑꯩꯁꯨ ꯂꯩꯇꯦ ꯑꯗꯨ ꯃꯤꯗꯨ ꯅꯤꯌꯥꯅꯤꯒ ꯍꯥꯏꯔ ꯂꯩꯏꯅꯦ
ꯅꯤꯅꯕꯗꯨꯅꯤꯅꯦ ꯂꯩꯇ꯭ꯔꯤꯁꯦ ꯅꯤꯕꯗꯣ ꯂꯩꯇꯦ ꯍꯥꯏꯕꯒꯤꯅꯤ ꯀꯩꯅꯣ ꯃꯁꯤ ꯀ ꯀꯪꯕꯒꯤ
ꯑꯗꯨ ꯃꯣꯏꯗꯤ ꯃꯥꯗꯤ ꯀꯩ ꯍꯥꯏꯒꯦ
ꯍꯪꯗꯦꯗ ꯃꯥ ꯑꯩꯉꯣꯟꯗ ꯐꯥꯔꯁꯇ ꯇꯧꯔꯛꯑꯦ ꯑꯗꯨꯒ ꯁꯦꯀꯦꯟꯗ ꯅꯪꯉꯣꯟꯗ ꯇꯧꯔꯝꯃꯅꯤ
ꯎꯝ ꯏꯟꯇꯤꯁꯨ ꯍꯥꯏꯔ ꯂꯩꯌꯦꯅꯦ ꯋꯦꯗꯔꯁꯤ ꯌꯥꯗꯦ ꯌꯥꯗꯦ ꯊꯕꯛ ꯆꯠꯂꯨꯁꯤ ꯍꯥꯏꯔ ꯂꯩꯌꯦꯅꯦ ꯃꯥꯖꯨ
ꯃꯥꯁꯦ ꯉꯁꯥꯏ ꯑꯦꯝ ꯌꯨꯗ ꯆꯠꯈ꯭ꯔꯦꯕꯅꯦ
ꯑꯗꯨ ꯆꯠꯂꯒ ꯇꯧꯁꯤ ꯀꯧꯕꯅꯦ ꯃꯥꯅ ꯃꯥꯏ ꯃꯃꯥꯟꯅꯕꯗꯨ ꯑꯗꯨ ꯃꯃꯥꯟꯅꯕꯗꯤ ꯃꯤ ꯂꯩꯌꯦ ꯇꯧꯅꯤꯡꯗꯦ ꯍꯥꯏꯕꯒꯤ ꯃꯥ ꯍꯜꯂꯛꯑꯦ ꯍꯥꯏꯌꯦ
ꯑꯣ ꯂꯩꯌꯦꯅꯦ ꯑꯁ ꯋꯦꯗꯔꯁꯦ ꯄꯨꯔꯥ ꯃꯝꯁꯤꯜꯂꯛꯄꯗꯨꯗꯗꯤ ꯎꯝ
ꯑꯗꯨꯅꯤꯅꯦ ꯌꯥꯗ꯭ꯔꯦꯗ ꯋꯦꯗꯔꯁꯤ ꯋꯦꯗꯔ ꯃꯇꯥꯁꯤꯒ
ꯀꯪꯈ꯭ꯔꯕ ꯃꯇꯝꯁꯤꯗ ꯀꯔꯤꯒꯤꯅꯣ ꯒ꯭ꯌꯥꯟ ꯇꯥꯗꯦ
ꯎꯝ ꯍꯨꯝ ꯍꯣꯔꯦꯟ ꯌꯦꯡꯒꯦꯔꯣ
ꯍꯣꯔꯦꯟꯗꯤ ꯌꯦꯡꯁꯤ ꯀꯩꯅꯣ ꯕꯣꯜꯗꯣ
ꯃꯇꯝꯁꯤ ꯈꯔ ꯉꯟꯅ ꯁꯅꯥꯔꯦ ꯐꯔꯦ ꯅꯪ ꯊꯦꯡꯃꯟꯈ꯭ꯔꯦꯅ ꯍꯟꯗꯛꯁꯦ ꯋꯥꯟ ꯇꯨ ꯋꯥꯟ ꯇꯨ ꯗꯣ
ꯀ꯭ꯋꯥꯇꯔꯅꯦ ꯀꯩꯅꯣ ꯐꯖꯗꯣꯏꯅꯦ
ꯅꯠꯇꯦ ꯍꯣꯏ ꯑꯗꯨ ꯑꯣꯏꯔꯁꯨ ꯊꯦꯃꯥꯟꯒ꯭ꯔꯦꯕ ꯅꯥꯏꯟ ꯊꯥꯔꯇꯤ ꯇꯦꯟꯇ ꯑꯗꯨꯋꯥꯏꯗ ꯁꯥꯟꯅꯔꯗꯤ ꯅꯨꯡꯉꯥꯏꯗꯧꯅꯦ ꯍꯥꯏꯕ ꯋꯥꯅꯦ
ꯌꯥꯔꯦꯗ ꯅꯅꯥꯥꯟꯗꯤ ꯊꯦꯡꯗꯕꯒꯤ ꯊꯦꯡꯕꯩ
ꯅꯦ ꯋꯥꯏꯅꯦ ꯊꯦꯡꯅ ꯁꯥꯅꯕꯁꯤꯡꯗꯨ ꯌꯦꯡꯕꯗ ꯍꯧꯒꯠꯄꯗ ꯋꯥꯏꯌꯦꯕ
ꯑꯗꯨꯒꯤꯅꯤꯗ
ꯋꯥꯔ ꯀꯞ ꯈꯛꯇꯪꯒꯤꯗꯨꯕꯨ
ꯆꯨꯝꯗꯤ ꯆꯨꯝꯃꯤꯗ ꯋꯥꯜ ꯀꯞ ꯃꯇꯥꯡꯗꯨꯕꯣ꯫
ꯉꯁꯤꯁꯦ ꯀꯔꯤ ꯀꯔꯤ ꯇꯥꯕ꯭ꯔꯣ ꯍꯌꯦꯡꯁꯦ꯫
ꯐ꯭ꯔꯥꯟꯁꯒ ꯃꯣꯔꯣꯀꯣꯅꯤꯅꯦ ꯀꯩꯅꯣ꯫
ꯑꯗꯨꯅꯦꯅꯦ ꯉꯁꯤꯗꯤ ꯌꯦꯡꯅꯤꯡꯉꯤꯍꯦ꯫ ꯑꯩꯗꯤ ꯉꯁꯤꯁꯦ ꯐꯖꯅ ꯇꯨꯝꯊꯔꯕꯅꯦ ꯑꯗꯨꯒꯤ
ꯃꯦꯠꯁꯤ ꯐꯖ ꯐꯖꯔꯅꯤ ꯍꯧꯖꯤꯛꯀꯤꯗꯤ ꯂꯣꯏꯅ ꯐꯖꯔꯅꯤ꯫
ꯐꯖꯕ ꯉꯥꯛꯇꯅꯤꯅꯦ꯫ ꯑꯗꯨꯒꯤ ꯌꯦꯡꯁꯦꯍꯦ ꯉꯁꯤꯗꯤ ꯀꯔꯤꯅꯣ꯫
ꯌꯦꯡꯗꯕ ꯌꯥꯗꯦ ꯉꯁꯤꯗꯤ꯫
ꯑꯗꯨꯒ ꯊꯕꯛꯗ ꯈꯔ ꯇꯧꯕꯤꯔꯗꯤ ꯌꯦꯡꯕ ꯍꯧꯔꯛꯄꯒ ꯇꯨꯝꯊꯔꯅꯤꯅꯦ ꯇꯧꯔꯤꯁꯦ ꯋꯥꯏꯅꯦ ꯑꯗꯨ ꯑꯗꯨ ꯑꯗꯨ ꯈꯔ ꯀꯨꯝꯕꯤ ꯑꯗꯨ ꯈꯔ ꯀꯨꯝꯅꯗꯤ ꯊꯕꯛꯇ ꯋꯥꯏꯕ꯫
ꯑꯗꯨꯅꯦ꯫
ꯑꯗꯨꯅꯦ ꯍꯥꯏꯗꯤ
ꯑꯗꯨꯗꯤ ꯋꯥꯒꯅꯤ꯫
ꯑꯗꯨꯗꯤꯅꯦ ꯍꯥꯏꯔꯤꯖꯦ꯫
ꯑꯗꯒꯤ ꯏꯆꯝ ꯆꯝꯅ ꯁꯤꯡꯖꯨꯒꯨꯝꯕ
ꯏꯆꯝ ꯆꯅ ꯐꯥꯎ ꯂꯩ ꯐꯥꯎ ꯇ ꯋꯥꯔꯤꯔꯤꯉꯩ ꯀꯥꯟꯗ ꯑꯃ ꯄꯥꯏꯁꯤꯜꯂꯛꯀꯅꯨ
ꯑꯗꯨꯅꯦ ꯑꯗꯨ ꯄꯥꯛ ꯅꯨꯡꯉꯥꯏꯗꯣꯏꯕ꯫
ꯈꯪꯗ꯭ꯔꯦ꯫
ꯑꯩ ꯀꯩꯅꯣꯃꯁꯨ ꯀꯦꯞ ꯁꯤꯁꯨ ꯍꯥꯏꯔꯛꯑꯦꯕꯀꯣ
ꯃꯁꯨ
ꯍꯣꯏ ꯑꯗꯨꯒꯤ ꯉꯁꯤꯗꯤ ꯌꯦꯡꯁꯦ ꯍꯥꯏꯅ ꯑꯩꯅꯁꯨ ꯍꯥꯏꯕꯤꯈꯤꯕꯅꯦꯕ꯫
ꯀꯩ ꯍꯥꯏꯒꯦ ꯃꯥ ꯌꯦꯡꯅꯤ ꯍꯥꯏꯕ꯭ꯔꯣ꯫
ꯌꯦꯡꯁꯤ ꯍꯥꯏꯅ ꯍꯣꯏ ꯑꯗꯨꯃꯥꯏꯅ
ꯑꯥꯎ ꯎꯝ ꯍꯨꯝ ꯑꯣ ꯑꯣꯀꯦ ꯆꯠꯀꯗ꯭ꯔꯥ ꯉꯁꯤꯗꯤ꯫
ꯉꯁꯤꯗꯤ ꯆꯠꯂꯔꯣꯢꯗ꯫ ꯆꯠꯁꯤꯔꯣ꯫
ꯑꯁ ꯑꯩꯗꯤ ꯑꯣꯐꯤꯁꯇ ꯂꯩꯔꯤꯌꯦ ꯂꯥꯛꯇ꯭ꯔꯤ꯫
ꯅꯪ ꯑꯣꯐꯤꯁꯇ ꯂꯩꯔꯤꯕ
ꯍꯣꯏ ꯑꯣꯄꯤꯗꯤ ꯅꯪ ꯉꯟꯅ ꯂꯥꯛꯑꯦ ꯊꯣꯛꯑꯖꯦ ꯍꯥꯏꯔꯒ ꯂꯩꯕꯅꯤ ꯃꯥꯁꯨ꯫ ꯇꯥꯥꯕꯔꯣ꯫
ꯍꯥ꯫
ꯑꯦꯟꯇꯅꯗꯤ ꯑꯩꯕꯨ ꯌꯨꯝ ꯍꯜꯂꯛꯑꯗꯤ ꯊꯕꯛ ꯊꯧꯁꯤꯦ ꯈꯥꯏꯔ ꯂꯩꯔꯤꯕꯕ
ꯎꯝ
ꯆꯥꯏꯅꯥ
ꯍꯣꯏ ꯍꯣꯏ ꯃꯣꯏꯁꯨ ꯉꯁꯤꯗꯤ ꯑꯣꯄꯨꯡ ꯆꯠꯂꯣꯏ ꯍꯥꯏꯕꯀꯣ
ꯍꯥ
ꯃꯣꯏ ꯉ ꯁꯤꯗꯤ ꯋꯥꯣꯀꯤꯡ ꯆ ꯍꯥꯏ ꯐ
ꯑ ꯏꯗꯤ ꯁꯔ ꯆꯠꯅꯤꯡꯗꯦ ꯍꯥꯏꯕꯅꯤ ꯑꯩ ꯉꯁꯥꯏ ꯍꯥꯏ ꯍꯪꯕ ꯅꯪ ꯆꯠꯀꯦꯔꯣ ꯍꯥꯏꯔ ꯆꯠꯅꯤꯡꯗ꯭ꯔꯦꯒ ꯑꯩ ꯉꯁꯤꯗꯤ ꯋꯥꯋꯀꯤꯡꯒꯨꯝꯕ ꯁꯔꯨꯛꯄꯨꯗꯤ ꯑꯥꯔꯖꯤꯗ ꯍꯥꯏꯔ ꯂꯩꯅꯦ ꯑꯃꯁꯨ ꯈꯪꯗ꯭ꯔꯦ ꯈꯪꯗ꯭ꯔꯦ ꯁꯣꯏꯗꯥꯔꯁꯦ ꯅꯨꯡꯁꯤꯠ ꯁꯤꯠꯄꯁꯤꯒ ꯑꯁ
ꯍꯥ
ꯅꯨꯡꯁꯤꯠꯅ ꯂꯥꯛꯄꯁꯤꯒ ꯑꯣꯐꯤꯁꯇꯣ ꯍꯥꯡꯉꯤꯅ ꯂꯝꯄꯥꯛꯇꯣ ꯑꯗꯨꯒꯤ ꯏꯪ ꯁꯤꯠꯅ ꯂꯥꯛꯄꯅꯦ ꯏꯪꯅꯤ
ꯉꯁꯥꯏꯗꯤ ꯅꯣꯡ ꯐꯖꯅ ꯃꯪꯕ꯭ꯔꯦ
ꯅꯣꯡꯗꯤ ꯇꯥꯗꯗꯅ ꯉꯁꯤꯗꯤ ꯅꯣꯡꯃꯥꯡꯉꯤ ꯀ ꯋꯥꯅꯤ
ꯑꯌꯨꯛꯇꯤ ꯈꯔ ꯇꯥꯏꯗꯅ
ꯑꯌꯨꯛꯇꯤ ꯑꯌꯨꯛꯅꯤꯅ ꯍꯧꯖꯤꯛ ꯍꯥꯏꯕꯅꯤꯅꯦ ꯀꯩꯅꯣ
ꯄꯥꯎ ꯀꯅ ꯁ ꯃꯥꯡꯁꯤꯜꯂꯛꯑꯒ ꯍꯧꯖꯤꯛ ꯑꯃꯨꯛꯀ ꯉꯥꯟꯊꯣꯔꯛꯏꯁꯤꯅ
ꯃꯝꯃꯦ ꯍꯣꯏ ꯉꯥꯛꯇꯪꯗꯤ ꯉꯥꯡꯉꯦ
ꯃ ꯇꯪꯗ ꯅꯅꯨꯡꯇ ꯊꯧ ꯄꯨꯁꯤꯗꯦ ꯕꯤꯇ꯭ꯔꯣꯏ ꯃꯤ ꯂꯩꯥꯏꯁꯦ
ꯍꯝ ꯍꯝ
ꯑꯗꯣ ꯏꯟꯇꯤꯈꯣꯏꯗꯤ ꯍꯜꯂꯛꯑꯦ ꯍꯥꯏꯕ꯭ꯔꯣ
ꯑꯦꯟꯗꯤꯗꯤ ꯂꯥꯛꯈ꯭ꯔꯦ ꯉꯁꯥꯏꯅ ꯄꯨꯡ ꯋꯥꯟ ꯑꯗꯨꯋꯥꯏꯗꯔꯥ ꯂꯥꯛꯈ꯭ꯔꯦ ꯍꯥꯏꯕꯅꯤ ꯂꯩꯔꯤ ꯃꯥꯗꯤ ꯌꯨꯝ ꯑ ꯁꯥꯏꯀꯣ ꯇꯧꯏꯤ ꯅꯪ ꯂꯥꯎꯕ ꯍꯣꯏ ꯂꯥꯛꯈ꯭ꯔꯦ ꯍꯧꯖꯤꯛꯇꯤ ꯃꯥꯒꯤ ꯏꯟꯀꯝ ꯏꯡꯀꯣ ꯌꯥꯗꯕ ꯋꯥꯆꯦꯇ ꯇꯅꯦꯕ ꯌꯨꯝ ꯌꯨꯝ ꯅꯠꯇ꯭ꯔꯗꯤ ꯅꯪ ꯀꯛꯄ ꯀꯨꯏꯗꯕ ꯅꯠꯇ꯭ꯔꯣ
ꯑꯦ ꯁꯥꯡꯉꯤꯅꯦ ꯃꯇꯥꯏ ꯃꯇꯥꯏꯁꯦ ꯑꯃꯨꯛ
ꯃꯇꯥꯏ ꯃꯇꯥꯏ ꯀꯝꯅꯤꯡꯅ ꯀꯕꯅ ꯐꯗꯤ ꯅꯥꯀꯛ ꯀ ꯍꯥꯏꯔꯣ ꯅꯤꯡꯁꯤ
ꯀꯤ ꯄꯥ ꯂꯩꯗꯣꯏꯔꯤꯅꯤꯅꯦ ꯑꯇꯩ
ꯑꯩꯗꯤ ꯀꯛꯄ ꯀꯨꯏꯗ꯭ꯔꯤꯌꯦ ꯍꯞꯇꯥ ꯑꯅꯤ ꯈꯛꯇꯪ ꯑꯣꯏꯔꯝꯅꯤ ꯅꯍꯥꯟ ꯀꯛꯄꯗ
ꯁꯝꯁꯦ ꯈꯪꯗ꯭ꯔꯦ ꯁꯤꯀꯤ ꯄꯥꯎꯁꯨ ꯂꯩꯇꯦ
ꯁꯝꯅꯔꯤꯅ ꯁꯝ ꯁꯥꯡꯕꯁꯨ ꯅꯨꯡꯉꯥꯏꯇꯦꯅꯦ
ꯎꯅꯦ ꯑꯗꯨ ꯍꯥꯏꯔꯒ ꯅꯪ ꯔꯦꯀꯦꯠ ꯌꯥꯎꯗꯦꯀꯣ
ꯔꯦꯀꯦꯠ ꯌꯥꯎꯗꯦ ꯀꯩ ꯔꯦꯀꯦꯠꯅꯣ
ꯕꯦꯠ ꯃꯤꯇꯟꯒꯤ
ꯍꯥꯎꯗꯦ
ꯑꯩꯉꯣꯟꯗꯗꯤ ꯑꯃꯗꯨ ꯂꯩꯕꯗꯨ ꯈꯛꯇꯪꯅꯅꯦꯕ ꯑꯁꯤ ꯁꯅꯥꯏꯗꯅ
ꯀꯥꯏꯗ
ꯆꯔꯆ ꯃꯅꯥꯛꯇ ꯇꯧꯋꯦꯕꯀꯣ
ꯇꯜꯂꯤꯅꯦ ꯅꯨꯄꯥ ꯃꯆꯥꯗꯣ ꯇꯟꯂꯦꯕ
ꯏꯁ! ꯀꯥꯏꯗꯦ ꯀꯩꯅꯣ ꯂꯩꯀꯥꯏꯗꯤ ꯃꯤ ꯈꯛꯇꯪ ꯈꯪꯅꯕ ꯈꯛꯇꯪ ꯑꯣꯏꯔꯝꯅꯤ ꯀꯩꯅꯣ꯫
ꯂꯩꯅ ꯀꯃꯨꯅꯤꯇꯤ ꯍꯣꯜꯒꯨꯝꯕ ꯇꯧꯔꯗꯤ ꯐꯥꯏ ꯇꯜꯂꯦ ꯍꯥꯏꯕꯅꯤꯗꯤ ꯑꯩ ꯀꯩꯁꯨ ꯍꯥꯏꯔꯣꯏꯗ ꯑꯗꯨꯗꯤ ꯇꯜꯂꯦ ꯍꯥꯏꯕꯅꯤꯅ꯫
ꯃꯐꯝ ꯖꯒꯥ ꯂꯩꯇꯕꯒꯤ ꯑꯗꯨꯗ ꯇꯧꯕꯅꯦ ꯀꯩꯅꯣ꯫
ꯑꯣ ꯃꯐꯝꯗꯤ
ꯑꯗꯨꯒꯤ ꯑꯁ ꯃꯪꯗ ꯃꯪꯗ ꯂꯩꯀꯥꯏꯗ ꯀꯝꯃ꯭ꯌꯨꯅꯤꯇꯤ ꯇꯤꯍꯣꯜ ꯁꯦꯝꯃꯒ ꯂꯩꯌꯦꯅꯦ꯫
ꯅꯗꯦ ꯅꯗꯦ ꯂꯩꯀꯥꯏꯒꯤ ꯀꯝꯃꯨꯅꯤꯇꯤ ꯍꯣꯜꯁꯨ ꯒꯣꯕ꯭ꯔꯥ ꯈꯈꯣꯏꯒꯤ ꯒꯥꯔꯤ ꯅꯣꯏ ꯈꯝ ꯊꯤꯡꯉꯦ ꯍꯦ ꯍꯦ꯫
ꯃꯌꯨꯝꯁꯨ ꯁꯥꯗꯦ ꯎꯝ ꯌꯨꯝꯁꯨ ꯁꯥꯗꯦ꯫ ꯒ꯭ꯔꯥꯎꯁꯨ ꯑꯩꯁꯨ ꯅꯨꯡ ꯉꯥꯛꯇ꯫ ꯅꯤꯀꯥꯜꯐꯝꯒꯤꯗꯤ ꯍꯣꯜ ꯐꯥꯒꯤ ꯇꯥꯏ ꯍꯥꯏꯁꯤꯅꯦ ꯑꯩꯈꯣꯏ ꯑꯦꯟꯋꯥꯥꯏ ꯁꯤꯈꯤꯁꯦ꯫
ꯎꯄꯥꯏ ꯂꯩꯇꯦ ꯆꯍꯤ ꯀꯌꯥ ꯂꯧꯗꯣꯏꯅꯣ ꯈꯪꯗ꯭ꯔꯦ꯫
ꯆꯍꯤ ꯃꯉꯥ ꯅꯠꯇ꯭ꯔꯣ ꯑꯩꯈꯣꯏ ꯖꯨꯕ꯭ꯂꯤ ꯇꯧꯕꯗꯣ꯫
ꯆꯍꯤ ꯃꯉꯥꯥꯗꯤ ꯆꯠꯈ꯭ꯔꯦꯅꯦ꯫
ꯎꯝ ꯇꯨꯒꯨꯝꯕꯗꯤ꯫ ꯀꯨꯏ ꯃꯟꯒ꯭ꯔꯦꯗ ꯏꯟꯖꯤꯜꯂꯦ꯫
ꯗꯨ꯫ ꯍꯟꯗꯛ ꯁꯦꯝꯕꯤꯅꯤ ꯍꯥꯏꯕꯗ ꯈꯪꯗ꯭ꯔꯣ ꯂꯦꯞꯀꯗꯕꯁꯤꯡꯅ ꯑꯗꯨꯝ ꯍꯥꯏꯔ ꯂꯥꯏꯅꯦ꯫
ꯅꯍꯥꯟ ꯌꯦꯡꯁꯤꯜꯂꯒꯗꯤ ꯂꯩꯕꯅꯦꯕꯀꯣ꯫
ꯎꯝ ꯅꯣꯏ ꯄꯤꯒ꯭ꯔꯣ ꯄꯤ ꯄꯤꯔꯗꯤ ꯕꯤꯔꯒꯦ ꯍꯥꯏ ꯍꯥꯏꯅꯦ ꯈꯪꯗꯦ ꯀꯥꯒꯦꯔ ꯀꯥꯔꯣꯏꯔꯥ
ꯇꯩꯁ꯫
ꯑꯈꯣꯏ ꯃꯌꯥꯏ ꯂꯝꯕꯤꯗꯣ ꯑꯗꯨꯁꯨ ꯀꯪꯀ꯭ꯔꯤꯠ ꯂꯥꯛꯀꯅꯤ ꯍꯥꯏꯅ꯫
ꯈꯪꯗꯦꯅꯦ꯫ ꯁꯤ ꯑꯗꯨ
ꯂꯥꯛꯀꯅꯤ ꯂꯥꯛꯀꯅꯤ ꯍꯥꯏꯕꯅꯤ ꯃꯌꯥꯏ ꯂꯝꯕꯤꯗꯨ ꯑꯗꯨꯕꯨ ꯁꯥꯏꯁꯥꯏ ꯀꯨꯝꯕꯗꯣ ꯑꯗꯨꯗꯤ ꯀꯣꯏꯂꯥꯁꯅ ꯊꯥꯒꯅꯤꯒ ꯍꯥꯏꯅꯦ꯫
ꯑꯈꯣꯏ ꯃꯌꯥꯏ ꯂꯝꯕꯤ ꯂꯩꯔꯤꯗꯤ ꯆꯠꯊꯣꯛꯄ ꯌꯥꯗꯧ ꯃꯥꯟꯗ꯭ꯔꯦꯍꯦ꯫
ꯑ ꯍꯞꯇꯥ ꯑꯦ ꯊꯥ ꯑꯃꯗꯤ ꯆ ꯆꯠꯄ ꯌꯥꯅꯤ ꯍꯥꯏ ꯃꯥꯟꯗ꯭ꯔꯦ꯫
ꯑꯁ ꯑꯗꯨꯗꯤ ꯌꯨꯝꯗꯁꯨ ꯂꯣꯏꯅ ꯒꯥꯔꯤꯁꯤꯡ ꯊꯝꯗꯣꯏꯅꯤꯅꯦ꯫
ꯑꯗꯨ ꯅꯠꯇ꯭ꯔꯗꯤ ꯃꯤ ꯌꯨꯝ ꯑꯇꯣꯞꯄꯗꯒꯤ ꯊꯝꯕ ꯇꯥꯕꯅꯤ ꯀꯩꯅꯣ꯫ ꯄꯥꯏꯅꯤꯡꯉꯗꯤ ꯍꯥꯏ ꯋꯥꯅꯤꯗ ꯑꯄꯤꯛꯄꯗꯤ ꯌꯥꯅꯤꯗ ꯁꯥꯏꯠ ꯁꯥꯏꯗ ꯆꯠꯄꯗꯣ꯫ ꯗꯨ ꯈꯪꯗꯦ꯫
ꯀꯅꯥ ꯈꯪꯕ꯭ꯔꯣ ꯈ ꯑꯣꯏꯔꯁꯨ ꯂꯝꯕꯤꯗꯣ ꯄꯨꯔꯥ ꯐ꯭ꯂꯦꯠꯇ ꯄꯨꯂꯞ ꯁꯦꯝꯃꯗꯤ꯫
ꯔꯦ ꯁꯦꯝꯃꯁꯨ ꯁꯤꯃꯦꯟꯅꯤꯅ ꯌꯥꯔꯣꯏ ꯀꯩꯅꯣ꯫
ꯀꯪꯒꯗꯕꯗꯣ ꯑꯃ ꯁꯨꯡꯀꯪ ꯀꯪꯒꯤꯗꯕꯅꯤ꯫
ꯎ ꯀꯣꯏꯂꯥꯁꯥꯁ ꯍꯦꯛ ꯊꯥꯕ ꯂꯣꯏꯔꯒ ꯌꯥꯏ ꯀꯣꯏꯂꯥꯁꯁꯨ ꯅꯠꯇꯦ ꯁꯤꯃꯦꯦꯟꯅꯤꯅ ꯎꯝ
ꯊꯥꯕꯤꯕꯒꯤꯗꯣ ꯂꯣꯏꯔꯦ ꯅꯣꯡ ꯆꯨꯕꯒꯤ꯫ ꯅꯍꯥꯟ ꯊꯥꯕꯤꯕꯒꯤꯗꯣ ꯅꯣꯡ ꯆꯨꯕꯒꯤ ꯂꯝꯕꯤꯗꯨꯗꯤ ꯐꯖꯍꯔꯕꯅꯦ꯫
ꯎꯝ ꯊꯝ
ꯄꯠ ꯇꯠꯂꯕꯅꯦ ꯃꯗꯨꯒꯤ ꯂꯝꯕꯤꯗꯨꯗꯤ꯫
ꯎꯝ ꯎꯝ ꯈꯪꯗ꯭ꯔꯦ ꯑꯗꯨ ꯊꯣꯛꯔꯣꯏꯁꯤꯀꯣ ꯉꯁꯤꯗꯤ ꯊꯕꯛꯇꯣ꯫ ꯅꯪ ꯊꯣꯛꯅꯤꯡꯕ꯭ꯔꯣꯅꯦ꯫ ꯕꯛꯁꯤꯅꯦ ꯕꯥꯛꯁꯤꯅꯦ ꯕꯁꯇꯣ ꯂꯩꯇꯕꯗꯣ ꯑꯗꯨꯒꯤꯅꯦ ꯊꯕꯛ
ꯑꯗꯨꯅꯦ ꯃꯆꯥ ꯃꯆꯥꯅꯤꯅꯕꯨ ꯀꯌꯥꯝ ꯅꯨꯡꯉꯥꯏꯅ ꯆꯠꯇꯣꯏꯅꯣ꯫
ꯑꯗꯨꯅꯦ ꯌꯥꯗꯦꯕ꯫
ꯄꯦꯟꯅ ꯊꯕꯛ ꯆꯠꯄꯤꯕ
ꯆꯠꯂꯁꯨ ꯃꯅꯥꯁ ꯆꯥꯔꯁꯨ ꯂꯩꯌꯦꯅ
ꯍꯥꯏꯅꯦ꯫ ꯃꯥꯏꯅꯁꯁꯨꯗ ꯀꯤ ꯏꯁꯨ ꯌꯥꯃꯅꯤ ꯀꯔꯦ꯫
ꯌꯥꯝꯈ꯭ꯔꯦꯕ ꯃꯣꯏꯁꯨ ꯍꯥꯏꯅꯤꯡꯗ꯭ꯔꯦ ꯑꯩꯈꯣꯏ ꯏꯁꯨ ꯃꯔꯛꯛꯇ ꯄꯤꯕꯗꯁꯨ ꯍꯥꯏꯕꯁꯨ ꯃꯣꯏ ꯃꯇꯤꯛ ꯂꯩꯇ꯭ꯔꯦꯕ
ꯁꯛꯁꯤꯡꯗꯣ ꯍꯥꯏꯅꯤꯡꯗ꯭ꯔꯦꯕ꯫
ꯈꯪꯗꯔꯦ꯫
ꯎꯝ ꯈꯪꯗ꯭ꯔꯦꯅꯦ ꯈꯪꯗ꯭ꯔꯦꯅꯦ ꯇꯧꯔꯤꯁꯦ ꯑꯩ ꯌꯨꯝ ꯉꯥꯛꯇꯪ ꯂꯥꯛꯑꯅꯤ ꯀꯨꯏꯔꯔꯣꯏ ꯀꯣ ꯇꯧꯔꯛꯀꯦꯀꯣ ꯑꯗꯨꯗ
ꯍꯣꯏ ꯍꯣꯏ ꯑꯇꯣꯞꯄꯁꯨ ꯇꯧꯔꯛꯑꯒ ꯂꯩꯌꯦ
ꯉꯥꯏꯣ ꯉꯥꯏꯔꯣ ꯉꯥꯏꯕꯨꯗꯤ ꯊꯕꯛ ꯂꯣꯏꯗ꯭ꯔꯤꯌꯦ ꯃꯣꯏ ꯇꯧꯔꯛꯏꯗꯣ
ꯃꯗꯨꯗ
ꯉꯥꯏꯈꯣꯃꯤ
ꯀꯔꯤꯅꫭ
ꯊꯕꯛꯇꯣ ꯐꯖꯅ ꯍꯥꯏꯌꯨꯀꯣ ꯑꯗꯨꯗꯤ
ꯍꯣꯏꯅꯦ
ꯎꯝ ꯎꯝ
ꯌꯦꯡꯒꯦ
ꯎꯝ ꯎꯝ ꯐꯔꯦ ꯐꯔꯦ ꯑꯗꯨꯗꯤ
ꯎꯝ